ꯍꯂꯣ
ꯌꯥꯁ
ꯑ ꯑ
ꯀꯩ ꯇꯧꯔꯤꯅꯣ
ꯀꯔꯤꯁꯨ ꯇꯧꯗꯦ
ꯅꯨꯡꯥꯏꯕ ꯅꯪꯕꯣ ꯅꯨꯡꯉꯥꯏꯔꯔꯤꯕ ꯅꯨꯡꯉꯥꯏꯔꯤꯕ꯭ꯔꯣ
ꯌꯥꯝ ꯅꯨꯡꯉꯥꯏꯌꯦ
ꯀꯌꯥꯝꯕꯨ
ꯑꯦ
ꯇꯨꯡ ꯇꯨꯝꯨꯝ꯭ꯔꯒ ꯀꯣ ꯐꯣꯟ ꯇꯧꯔꯒ ꯅꯨꯡꯉꯥꯏꯔꯒ ꯇꯧꯔꯤꯌꯦ
ꯎ ꯀꯂ ꯅꯗꯤ ꯆꯔ
ꯍꯣꯏ ꯑ ꯅꯨꯄꯤ ꯑꯃꯅꯀꯣ
ꯎꯝ
ꯁꯣꯁꯦꯁ ꯌꯣꯟꯔꯛꯥꯛꯄ ꯑꯗꯨꯒꯤ ꯁꯥꯏꯦ
ꯁꯥꯃꯕꯤ ꯀꯌꯥ ꯄꯤꯒ
ꯁꯤꯛꯁ ꯄ ꯑꯦ
ꯃꯊꯟꯇ ꯂꯣꯏ ꯁꯕ꯭ꯔꯥ
ꯍꯣꯏ
ꯑꯁ ꯑꯩꯉꯣꯟꯗꯁꯨ ꯄꯤꯒꯗꯕꯅꯤꯅꯦ
ꯑꯩ ꯐꯣꯟ ꯇꯧꯔꯦ ꯅꯪ ꯄꯥꯏꯈꯠꯇ꯭ꯔꯦ
ꯍꯝ
ꯍꯤ ꯂꯩꯕꯁꯨ ꯑꯩꯉꯣꯟꯗ ꯊꯥꯕꯤꯌꯣꯅꯦ
ꯀꯔꯤ
ꯄꯣꯔꯒꯀꯤ ꯁꯣꯁꯦꯁ ꯇꯣ
ꯄꯒꯤ ꯆꯁꯦꯁꯦ ꯌꯥꯎꯗꯦꯅꯦ
ꯑꯦ ꯅꯪ ꯑꯩ ꯂꯥꯛꯏꯕ ꯃꯇꯝꯗ ꯄꯨꯔꯒ ꯂꯥꯛ꯭ꯔꯒ
ꯑꯣ ꯑꯗꯨꯕꯨꯗꯤ ꯅꯝꯊꯤꯔꯅꯤ ꯇꯃꯦꯡꯂꯣꯡ ꯌꯥꯎꯔꯗꯤ
ꯇꯃꯦꯡꯂꯣꯡꯗꯤ ꯅꯣꯡ ꯆꯨꯔꯒ ꯏꯪꯏꯤ ꯍꯥꯏꯕꯅꯤ
ꯃꯣꯏꯁꯨ ꯐ꯭ꯔꯦꯁ ꯅꯠꯇꯦ ꯌꯣꯟꯕꯗꯣ
ꯑꯗꯨꯒ ꯅꯪ ꯐꯔꯥꯏ ꯇꯧꯔꯒ ꯊꯥꯕꯤꯕ ꯌꯥꯗꯕ꯭ꯔꯣ
ꯑꯃꯨꯛ ꯅꯝꯊꯤꯒꯅꯦꯕ
ꯅꯝꯊꯤꯔꯣꯏ ꯐ꯭ꯔꯥꯏꯗꯣ ꯐꯖꯅ ꯇꯧꯔꯣ ꯂꯣꯏꯔꯦ
ꯐ꯭ꯔꯦꯁ ꯑꯣꯏꯔꯗꯤ ꯑꯗꯨꯝ ꯁꯦꯝꯒ ꯐ꯭ꯔꯥꯏ ꯇꯧꯔꯒ ꯎꯄꯁꯦ ꯃꯣꯏꯁꯨ ꯃꯣꯏꯁꯨ ꯐ꯭ꯔꯤꯖꯇ ꯍꯥꯞꯄꯅꯦ ꯅꯨꯃꯤꯠ ꯑꯅꯤ ꯑꯍꯨꯝ ꯑꯗꯨꯃꯥꯏꯅ ꯊꯝꯕꯅꯦ ꯑꯗꯨꯒꯤ
ꯅꯠꯇꯦ ꯅꯪꯅꯀꯣ ꯐꯖ ꯆꯅ ꯐꯖꯅ ꯀꯣ ꯐ꯭ꯔꯥꯏ ꯑꯃꯨꯛ ꯇꯧꯔꯒ ꯄꯦꯛ ꯄꯦꯛꯀꯤꯡꯗꯣ ꯅꯨꯡꯁꯤꯠ ꯌꯥꯎꯗꯕꯀꯣ ꯑꯗꯨꯝ ꯄꯦꯛꯀꯤꯡ ꯇꯧꯔꯁ ꯐꯖꯅꯅꯤ
ꯑꯌꯨꯛꯇ ꯂꯩꯕꯗꯣ
ꯎꯝ
ꯅꯨꯡꯊꯤꯟꯗ ꯑꯗꯨꯝ ꯅꯝꯊꯤꯑꯕ ꯑꯩꯈꯣꯏ ꯆꯥꯕꯁꯨ ꯈꯔ ꯂꯦꯝꯍꯧꯕꯗꯣ
ꯎꯝ
ꯑꯗꯨꯝ ꯅꯝꯊꯤꯑꯕ ꯑꯗꯨꯒꯤꯅꯦ
ꯑꯣꯣꯔꯣꯡ
ꯎꯝ ꯑꯗꯨ ꯅꯠꯇ꯭ꯔꯗꯤ ꯃꯣꯏ ꯄꯦꯛꯀꯤꯡ ꯚꯦꯛꯀꯨꯝꯅ ꯄꯦꯛꯀꯤꯡ ꯇꯧꯔꯗꯤ ꯊꯥꯕꯤꯕ ꯌꯥꯏ ꯃꯣꯏꯒꯤ ꯄ꯭ꯂꯥꯁꯇꯤꯛꯇ ꯑꯗꯨꯝ ꯄꯦꯛꯀꯤꯡ ꯇꯧꯕꯅꯦꯕ ꯅꯨꯡꯁꯤꯠ ꯆꯪꯗꯕꯤ ꯚꯤꯀꯨꯝꯅ ꯇꯧꯕꯗ
ꯎꯝ
ꯑꯗꯨꯃꯥꯏꯅ ꯇꯧꯔꯗꯤ ꯊꯥꯔꯛꯄ ꯌꯥꯏ ꯑꯗꯨ ꯅꯠꯇꯕꯤ
ꯑ
ꯁꯨ ꯑꯦꯁ ꯑꯃꯥ ꯂꯨꯄꯥ ꯀꯨꯟ ꯄꯤꯕꯥ ꯑꯗꯣ ꯌꯦꯂꯣꯒꯤꯗꯣ ꯌꯦꯂꯣꯣꯔꯥ ꯔꯦꯗꯔꯣ
ꯑꯣꯔꯦꯟꯖꯇꯣ
ꯍ
ꯇ꯭ꯋꯦꯟꯇꯤ ꯐꯥꯏꯚꯅꯦ ꯁꯤꯗꯗꯤ
ꯁꯤꯐꯥꯎꯅꯁꯨꯇꯒꯤ ꯐ ꯀꯥꯔꯦ
ꯍꯥꯥ
ꯇ꯭ꯋꯦꯟꯇꯤ ꯐꯥꯏꯚ ꯀꯥꯔꯦ
ꯎꯝ ꯑꯅꯤꯒꯤ ꯐꯤꯐꯇꯤ ꯍꯥꯏꯌꯦ
ꯎꯝ ꯃꯅꯝ ꯅꯝꯊꯤꯈꯣꯏꯅ ꯑꯩꯅ ꯍꯥꯎꯕꯗꯤ ꯍꯥꯎꯋꯦ
ꯊꯋꯦ
ꯏ ꯌꯥꯝꯝ ꯀꯂꯦ ꯃꯅꯝ ꯑꯩꯒꯤ ꯔꯨꯝꯗꯤ ꯄꯤꯛꯄꯅꯤꯅ ꯑꯣ ꯆꯔꯦꯗꯤꯜꯂꯣꯏ ꯅꯝꯃꯦ
ꯃꯆꯥ ꯃꯆꯥꯁꯨ ꯂꯩꯕꯅꯦ ꯐꯪꯕ꯭ꯔꯥ
ꯈꯪꯗꯦ
ꯩꯈꯅꯨꯡ ꯂꯩꯔꯤꯉꯩꯗꯀꯣ ꯑꯩꯈꯣꯏ ꯁ꯭ꯀꯨꯜꯗꯒꯤꯀꯣ
ꯎꯝ
ꯇꯤꯆꯔꯁ ꯗꯦ ꯂꯣꯏꯕ꯭ꯔꯥ ꯅꯠꯇ꯭ꯔꯒ ꯐꯥꯎꯟꯗꯔꯁ ꯑꯦꯅꯨꯋꯦꯜ ꯗꯦ ꯍꯥꯏꯕ꯭ꯔꯥ ꯑꯗꯨꯋꯥꯏꯗ ꯃꯤꯁ ꯐꯤ ꯑꯣꯅ ꯕꯨꯀꯣ ꯊꯤꯟꯅꯤꯡꯉꯥꯏ ꯆꯠꯄ ꯃꯈꯪ ꯣꯡꯒ ꯂꯤꯁꯤꯡ ꯀꯜꯒ ꯑꯥꯏꯒ ꯑꯩꯈꯣꯏ ꯑꯍꯨꯝ ꯀꯣ
ꯑ
ꯆꯠꯂꯒ ꯑꯩꯈꯣꯏ ꯑꯍꯨꯝ ꯁꯤꯡꯖꯨ ꯆꯥꯕ ꯑꯗꯨꯋꯥꯏꯗ ꯃꯆꯥ ꯃꯆꯥ ꯀꯣ ꯂꯨꯄꯥ ꯃꯉꯥ ꯃꯉꯥꯒꯤꯀꯣ
ꯎꯝ
ꯂꯩꯕ ꯑꯩꯈꯣꯏ ꯆꯥꯕ ꯍꯥꯎꯕ
ꯑꯗꯨꯗꯥꯏꯗ
ꯑꯁꯤ ꯑꯩꯈꯣꯏ ꯑꯅꯤ ꯁꯤꯡꯖꯨ ꯂꯧꯕ ꯃꯐꯝꯗꯣ
ꯑ
ꯕꯒꯤꯤ ꯑ ꯕꯒꯤꯤ ꯃꯅ ꯑꯠꯇ
ꯎꯝ
ꯑꯗꯨꯋꯥꯏꯗ ꯉꯕꯀꯣ
ꯅꯣꯏ ꯀꯔꯝꯕ ꯒꯥꯔꯤꯗ ꯆꯠꯄ꯭ꯔꯥ
ꯑꯩꯣꯏꯦ ꯎꯝ ꯀꯦꯝꯄꯔꯗ ꯆꯠꯂꯦ
ꯎꯝ ꯑꯃꯨꯛ ꯐꯣꯡꯉꯕ꯭ꯔꯥꯗꯤ ꯈꯪꯨ ꯃꯣꯏ ꯅꯣꯏ
ꯐꯧꯅꯗꯦ ꯑꯗꯨꯝ ꯃꯣꯏꯒꯤ ꯏꯁꯇꯦꯇꯁꯇꯤ ꯑꯗꯨꯝ ꯎꯑꯦ
ꯎꯝ
ꯃꯥꯗꯤ ꯌꯥꯝ ꯅꯨꯡꯉꯥꯏꯅ ꯂꯩꯌꯦꯗ
ꯍꯣꯏ ꯑꯣꯏꯔꯝꯒꯅꯤ
ꯑꯗꯨꯋꯥꯏꯗ ꯊꯕꯛ ꯇꯧꯕ꯭ꯔꯥ
ꯀꯣꯆꯤꯡ ꯂꯧꯕꯅꯤ ꯍꯥꯏꯅꯤ ꯃꯥꯗꯤ
ꯎ ꯀꯔꯤ ꯇꯧꯅꯤꯡꯉꯥꯏꯔꯥ
ꯑꯦꯁ ꯑꯦ ꯁꯤꯄꯔ ꯊꯥꯒꯠꯒ
ꯎꯝ
ꯂꯥꯏꯔꯤꯛ ꯀꯟꯅ ꯄꯥꯗ꯭ꯔꯗꯤ ꯂꯨꯋ ꯑꯦꯁ ꯑꯦꯁ ꯁꯤꯒꯨꯝꯕꯁꯦ
ꯇꯟꯅ ꯄꯥꯔꯝꯈꯤꯔꯣꯏ ꯃꯥꯗꯣ
ꯑ
ꯏꯁꯇꯦꯇꯁꯤꯌꯝ ꯍꯥꯞꯄꯤꯕ
ꯏꯃꯥꯟꯅꯕ ꯃꯣꯏ ꯂꯩꯃꯤꯟꯅꯕꯅꯤ ꯄꯥꯗꯕꯅꯤ
ꯀꯅꯥ ꯀꯅꯥꯒ ꯂꯩ ꯃꯤꯟꯕ꯭ꯔꯥ
ꯑꯩꯈꯣꯏ ꯃꯔꯥꯝꯗ ꯂꯩꯕ ꯀꯥꯡꯄꯨꯗꯣ
ꯑꯝ
ꯑꯩꯈꯣꯏ ꯑꯦꯂꯚꯦꯟ ꯇꯨꯌꯦꯦꯜꯐ ꯀꯥꯔꯤꯉꯩ ꯍꯣꯇꯦꯜꯗ ꯑꯩꯈꯣꯏ ꯑꯔꯣꯡꯉꯩ ꯃꯤ ꯇꯔꯨꯛ ꯇꯔꯦꯠ
ꯃꯣꯏꯕꯨꯁ ꯁꯨꯝ ꯊꯥꯔꯗꯤ ꯐꯖꯅ ꯂꯥꯏꯔꯤꯛ ꯄꯥꯔꯗꯤ ꯄꯥꯒꯗꯕꯀꯣ
ꯎꯝ ꯄꯩꯁꯥ ꯂꯩꯕꯒꯤꯅꯦ ꯃꯇꯦ
ꯍꯣꯏ ꯑꯗꯨꯁꯨ ꯋꯦꯁ ꯇꯧꯋꯦꯗꯅ
ꯑꯩꯏꯁꯨ ꯆꯠꯂꯒꯦ ꯗ
ꯍꯣꯏ ꯆꯠꯂꯣ
ꯍꯝ
ꯅꯪ ꯆꯠꯂꯗꯤ ꯑꯩꯁꯨ ꯂꯥꯛꯀꯅꯤꯗ
ꯀꯗꯥꯏꯗ
ꯅꯅꯛꯇ
ꯍ
ꯅꯅꯠꯇ ꯂꯥꯏꯅꯤꯡꯒꯥꯏ ꯂꯥꯛ ꯀꯅꯤꯗꯥ
ꯎ
ꯎꯝ
ꯂ ꯀꯅꯨꯍꯦ
ꯍꯥꯥ
ꯂꯀꯅ
ꯂꯥꯛꯀꯅꯤ ꯅꯪ ꯆꯠ ꯆꯠꯄ ꯃꯐꯝꯗ ꯆꯠꯀꯅꯤ
ꯁꯦꯡꯚꯔ
ꯎꯝ ꯏꯁꯃꯨꯣꯛ ꯕꯨꯛꯇꯣ ꯌꯣꯟꯕ ꯃꯐꯝ ꯈꯪꯕ꯭ꯔꯥ ꯅꯪ
ꯈꯪꯉꯦ
ꯀꯩꯗꯅꯣ
ꯁꯒꯣꯜꯕꯟꯗ ꯑꯩ ꯑꯃꯔꯛ ꯎ
ꯁꯒꯣꯕ ꯅꯠꯇꯕꯀꯣ ꯎꯝ ꯀꯔꯔꯤ ꯍꯥꯏ ꯐ
ꯁꯤ ꯁꯅꯥ ꯀꯩꯊꯦꯜ ꯁꯅꯥ ꯀꯩꯊꯦꯜ ꯑꯦꯝ ꯑꯦꯝ ꯏꯁꯇꯣꯔꯗꯁꯨ ꯌꯣꯟꯕꯅꯦ
ꯑ
ꯇꯥꯡꯉꯦ ꯑꯁ ꯍꯥꯐꯇ ꯐꯥꯏꯚ ꯍꯟꯗ꯭ꯔꯦꯗ꯭ꯔꯥ ꯑꯗꯨ
ꯆꯀꯣꯟ ꯀꯗꯁꯨ ꯀ
ꯎꯝ
ꯆꯦꯛꯀꯣꯟ ꯀ꯭ꯔꯤ ꯍꯥꯏꯕ꯭ꯔꯥ ꯑꯗꯨꯁꯨ ꯌꯣꯟꯅꯤ ꯍꯩꯌꯦ ꯃꯃꯥꯟ ꯀꯌꯥ ꯀꯌꯥ ꯔꯥꯀꯤꯖꯤ ꯃꯗ
ꯀꯦꯖꯤꯗꯗꯤ ꯋꯥꯟ ꯊꯥꯎꯖꯟ ꯌꯥꯎꯔꯝꯒꯅꯤ ꯑꯗꯣ ꯊ꯭ꯔꯤ ꯍꯟꯗ꯭ꯔꯦꯠ ꯒ꯭ꯔꯥꯝꯗꯣ
ꯎꯝ
ꯐꯥꯏꯚ ꯍꯟꯗ꯭ꯔꯦꯠ ꯑꯗꯨꯝ ꯍꯥꯏꯕꯅꯦ
ꯍꯧꯖꯤꯛꯀꯥꯟꯁꯨ ꯅꯃꯥ ꯂꯥꯛꯀꯅꯨ ꯍꯥꯏꯕ꯭ꯔꯣ
ꯑꯩꯁꯨ ꯁꯩ ꯌꯦꯡꯉ
ꯃꯤ ꯊꯤ ꯑꯩꯈꯣꯏꯅ ꯆꯠꯂꯗꯤꯀꯣ ꯑꯦꯁ ꯑꯗꯨꯗ ꯂꯩꯒꯅꯨ ꯂꯥꯛꯑꯣ ꯂꯥꯛꯑꯣ ꯂꯥꯛꯑꯣ ꯍꯥꯏꯔꯝꯒꯅꯤ
ꯃꯨꯛ ꯇꯧꯔꯛ ꯀ ꯀꯥ
ꯑꯣ ꯀꯏ ꯂꯩꯕ꯭ꯔꯥ ꯊꯕꯛ ꯂꯩꯕ꯭ꯔꯣ ꯍꯣꯏ ꯍꯣꯏ ꯑꯗꯨꯗꯤ ꯊꯝꯃꯦ